ꯍꯜꯂꯣ
ꯀꯩꯗꯔꯨꯦꯅ
ꯀꯩꯝ ꯇꯧꯗꯦ ꯍꯤ ꯄꯝꯕꯅꯤ
ꯑꯣ ꯆꯥꯛꯇ
ꯆꯥꯛ ꯊꯣꯡꯈ꯭ꯔꯦ ꯏꯟꯁꯥꯡ ꯊꯣꯡꯗꯦ ꯁꯤꯡꯖꯨ ꯁꯔ ꯆꯥꯔꯅꯤ ꯃꯤ ꯃꯤ ꯁꯤꯡꯖꯨ
ꯀꯩ ꯅ ꯒ ꯊꯣꯡꯂꯤꯗꯤ
ꯉꯁꯥꯏ ꯑꯌꯨꯛꯀꯤ ꯄꯀꯧꯔꯥ ꯊꯣꯡꯕ ꯂꯩꯕ ꯑꯗꯨꯒꯤ
ꯄꯀꯣꯔꯥꯪ ꯀꯅꯥꯅ ꯊꯣꯡꯉꯤꯕ ꯄꯀꯣꯔꯥꯗꯤ
ꯍꯣꯏꯖꯤꯦ ꯏꯩꯅ ꯊ ꯍꯣꯡꯒꯦ
ꯅꯨꯡꯊꯤ ꯍꯩꯕ꯭ꯔꯥ ꯑꯩꯁꯦ
ꯑꯩꯩ ꯃꯥꯂꯦꯠꯣꯡꯒ ꯃ
ꯅꯪ ꯆꯥꯗ꯭ꯔꯥ ꯍꯥꯏꯗꯤꯦ
ꯅꯉꯥꯏ ꯈꯔ ꯆꯥꯏ ꯌꯥꯝ ꯆꯥꯗꯦ
ꯑꯣ
ꯍꯌꯦꯡ ꯊꯕꯛ ꯆꯠꯂꯣꯏꯗ꯭ꯔꯣ
ꯍꯅ ꯆꯂꯔꯣꯣꯏ ꯁꯥꯟꯗꯦꯅꯤꯅ
ꯐꯔꯦ ꯐꯔꯦ ꯑꯗꯨꯗꯤ ꯑꯩꯌꯨ ꯋꯥꯛꯀꯤꯡ ꯆꯠꯂꯨꯁꯦ
ꯌꯥꯏ
ꯄꯨꯨꯡꯒꯥꯗ
ꯃꯔꯤ ꯃꯉꯥꯗ ꯍꯧꯗꯣꯔꯛꯑꯣ
ꯍꯣꯏ
ꯃꯪꯉꯥꯁꯦ ꯄꯪ ꯄꯨꯡꯉꯥ ꯒꯥꯥꯂꯦꯅꯦ ꯃꯔꯤꯗ ꯌꯦꯡꯁꯤ
ꯕꯖꯥꯔꯕꯨ ꯈꯣꯡꯁꯦ ꯉꯝꯒꯗ꯭ꯔꯣꯅꯦ
ꯉꯅꯤ ꯀꯩꯅꯩꯅꯣ
ꯅꯨꯡꯁꯥ ꯊꯣꯛꯇ꯭ꯔꯤꯀꯥꯟꯗ ꯕꯖꯥꯔꯐꯥꯎ ꯆꯠꯂꯨꯁꯦ ꯈꯣꯡꯕ
ꯍꯣꯏ ꯌꯥꯏꯌꯦꯦ ꯁ ꯍꯥꯏꯔꯛꯑꯣ ꯍꯧꯖꯤꯇꯤ ꯁꯤꯡꯖꯨ ꯀꯛ ꯆꯥꯗ꯭ꯔꯕ
ꯆꯔ
ꯎꯝ ꯀꯩꯀꯅꯣ ꯁꯨꯔꯤ ꯁꯤꯡꯖꯨꯗꯨꯕꯣ
ꯣꯕꯤꯒ ꯇꯜꯍꯧꯒ ꯑ ꯃꯆꯥꯥ ꯂꯩꯇꯦ
ꯎꯝ ꯅꯊꯟꯗꯒꯤꯔꯣ
ꯈꯗꯕꯥꯅꯤ ꯆꯥ ꯑꯗꯨꯣꯏ ꯅꯣꯏꯗꯤ ꯀꯩ ꯊꯣꯡꯉꯒꯦ
ꯑꯩꯈꯣꯏꯗꯤ ꯆꯝꯊꯣꯡ ꯊꯣꯡꯉꯦ ꯀꯥꯡꯉꯧ ꯑꯃ ꯉꯧꯔꯦ ꯎꯝ ꯃꯔꯃꯦꯛꯇꯅꯦ ꯎꯝ ꯑꯗꯨꯅ ꯍꯣꯠꯅꯔꯅꯤ ꯉꯁꯤ ꯅꯨꯡꯗꯥꯡꯒꯤ ꯑꯣꯏꯅꯗꯤ ꯎꯝ
ꯀꯅꯥꯅ ꯊꯣꯡꯉꯕ
ꯄ ꯌꯥꯗ ꯍꯣꯡꯒꯦ ꯀꯅꯥ ꯊꯣꯡꯅꯤ
ꯑ ꯆꯥꯛ ꯊꯣꯡꯕ ꯌꯥꯝ ꯇꯟꯕꯗꯥꯏꯅꯦ
ꯇꯟꯗꯦ ꯑꯗꯨꯅ ꯊꯣꯡꯉꯤꯅꯦ
ꯏꯗꯤꯗꯜꯦ
ꯑꯣꯁ ꯅꯥꯟ ꯆꯅꯥꯔꯔ ꯑꯣꯏꯗꯗꯤ
ꯅꯤ ꯀꯅꯣ ꯇꯜꯁꯨ ꯑꯗꯨꯝ ꯊꯣꯡꯈꯤꯦꯁꯤꯅꯤ ꯑꯗ ꯌꯥꯗꯕꯅꯤꯅ
ꯊꯣꯡꯕ ꯊꯣꯡꯒꯗꯤ ꯄꯥꯏ
ꯎꯝ ꯑꯌꯦꯒꯥꯎꯅꯤ ꯆꯠꯇꯣꯏꯅꯤ ꯀꯣ ꯊꯦꯡꯕ
ꯀꯥꯎꯔꯣꯏ ꯀꯥꯎꯔꯣꯏ
ꯅꯪꯗ ꯍꯧꯗꯣꯔꯛꯑꯣ ꯐꯣꯟ ꯇꯧꯁꯗꯣ
ꯑꯩ ꯌꯨꯝꯗ ꯂꯩꯃꯟꯗꯅ ꯋꯥꯔꯦ ꯍꯌꯦꯡ ꯊꯣꯛꯈꯤꯕꯅꯦ ꯍꯟꯖꯤꯜꯂꯛꯑꯔꯣꯏꯗꯕ
ꯎꯝ ꯀꯥꯏ ꯆꯠꯀꯦ ꯈꯜꯔꯤꯕꯥꯏ
ꯀꯣꯏ ꯆ ꯆ ꯂꯩꯔꯗ ꯖꯥꯗ ꯃ ꯆ ꯀꯪꯂꯥꯗ ꯑꯃꯨꯛ ꯆꯪꯉꯅꯤ
ꯎꯝ ꯀꯥꯏꯝ ꯆ ꯆꯆꯗ꯭ꯔꯕ꯭ꯔꯕ
ꯆꯠꯇꯔꯦ
ꯏꯃꯨꯡꯗ ꯑꯗꯨꯝ ꯂꯩꯔꯦ
ꯍꯣꯏ
ꯀꯅꯅꯨꯡꯉꯥꯏꯇꯤꯗ
ꯈꯔ ꯂꯩꯔꯗꯤ ꯑꯃꯨꯛ ꯆꯠꯂꯛꯑꯅꯤ ꯌꯨꯝꯗ ꯂꯩꯕ ꯐꯪꯉꯔꯣꯏ
ꯑꯣ ꯅꯪ ꯍꯧꯖꯤ ꯄꯦꯀꯦ ꯁꯟ ꯊꯥꯔꯤꯕ
ꯎꯝ ꯚꯦꯀꯦꯁꯟꯁꯤꯅ ꯀꯨꯟꯅꯤꯃꯨꯛ ꯑꯣꯏꯔꯝꯒꯅꯤ ꯀꯣꯏꯕꯒ ꯈꯔ ꯆꯠꯂꯗꯤ ꯅꯨꯡꯉꯥꯏꯗꯕ ꯌꯨꯝꯗ ꯁꯨꯝ ꯂꯩꯈꯂꯅꯤꯅ ꯇꯃꯅ ꯐꯔꯦ
ꯆꯔꯤ ꯍꯥꯏꯍꯖ ꯀ
ꯀꯣꯏꯕ ꯆꯠ ꯅꯤꯡꯉꯏ ꯃꯤꯗꯣ
ꯃꯤ ꯈꯇꯔꯣ ꯀꯧꯗꯨꯉ ꯆꯠꯃꯤ ꯅꯧꯗꯨꯅ ꯅꯃꯥꯟꯅꯕ ꯅꯃꯥꯟꯅꯕꯤ ꯂꯩꯔꯤ ꯃꯌꯥꯝꯗꯣ
ꯎꯝ ꯃꯣꯏ ꯁꯪꯉꯝꯗꯧ ꯃꯥꯟ ꯑꯗꯨꯒ
ꯑꯣꯝ ꯀꯔꯝ ꯀꯥꯟꯗ ꯑꯃꯨꯛ ꯆꯠꯄ ꯍꯧꯗꯣꯏꯕ ꯀꯣꯂꯦꯖꯇꯤ
ꯇꯁꯦꯁ ꯇꯔꯤ
ꯑꯗꯨꯗꯒꯤꯦ ꯁꯗꯤ ꯑꯇ ꯂꯩꯩ ꯇꯔ
ꯎꯝꯗꯔꯦ
ꯑꯗꯨꯗꯤ ꯂꯩꯔꯤꯉꯩꯗꯨꯗ ꯈꯔ ꯅꯨꯡꯉꯥꯏꯊꯣꯛꯎ
ꯎꯝ ꯅꯨꯡꯉꯥꯏꯂꯒ ꯄꯥꯝꯖꯠ ꯊꯕꯛ ꯂꯩꯈꯤꯕꯗꯨꯅ ꯐꯩ ꯏꯕꯦꯝꯃ
ꯑꯣ ꯇꯕ ꯄꯤ ꯑꯣꯏꯔꯗꯤ ꯑꯩ ꯐꯤꯀꯔꯦꯁꯨꯕꯤ
ꯑꯗꯨꯝꯕꯗꯨ ꯑꯣꯏꯇꯥꯔꯦ ꯌꯨꯝꯗ ꯂꯩꯔꯦ ꯇꯧꯔꯨꯕ ꯊꯕꯛꯇꯣ ꯆꯠꯊꯣꯛꯑꯣ ꯇꯧꯗꯑꯣ ꯊꯕꯛ ꯍꯥꯏꯕ
ꯍꯣꯏ ꯅꯪꯅ ꯄꯥꯝꯕꯤꯗꯨꯅ ꯆꯠꯂ ꯇꯧꯕ ꯊꯕꯛ ꯎ ꯆꯠꯇꯞ ꯆꯠ ꯊꯕꯛꯁꯦ ꯆꯠꯄ ꯄꯥꯝꯃꯦ ꯍꯥꯏꯕꯅꯤ ꯍꯥꯏꯔꯗꯤ ꯀꯩꯅꯣ ꯇꯧꯔꯗꯅ
ꯑꯌꯨꯛꯇꯣ ꯋꯥꯛꯀꯤꯡꯣ ꯆꯠꯂꯨꯔꯦ ꯍꯜꯂꯛꯑꯒ ꯕ꯭ꯔꯦꯛꯐꯥꯁ ꯀꯩꯀꯩ ꯆꯥꯔꯕ ꯃꯨꯁꯨ ꯑꯥꯃꯨꯛ ꯆꯥꯠꯂꯣ ꯑꯃꯨꯛ ꯍꯜꯂꯒ ꯆꯥꯛ ꯊꯣꯡ ꯈꯣꯠꯇꯨꯅ ꯑꯃꯨꯛ ꯆꯥꯔꯒ ꯑꯃꯨꯛꯁꯨ ꯑꯃꯨꯛ ꯆꯠꯂꯨ ꯐꯛꯆ ꯆꯠꯂ ꯂꯩꯔꯣ
ꯐꯖꯗꯦ ꯑꯗꯨꯗꯤ
ꯅꯕꯨ ꯆꯞꯇ ꯊꯕꯛ ꯐꯡ ꯉꯩ ꯗꯥꯏꯅꯦ
ꯑꯁ ꯈꯪꯗꯦ ꯈꯪꯗꯦ ꯅꯪ ꯉꯁꯥꯏ ꯃꯩ ꯂꯥꯛꯄ꯭ꯔꯣ
ꯂꯥꯛ ꯑꯦ ꯂꯥꯛ ꯑꯦ
ꯑꯥ
ꯂꯥꯛ ꯑꯦ ꯃꯤ ꯂꯥꯛ꯭ꯔꯣ
ꯑꯗꯨ ꯃꯩ ꯂꯥꯏ ꯉꯔꯥꯡꯅ ꯀꯩꯅꯣꯝꯃ ꯌꯥꯝ ꯃꯣꯠ ꯗꯣ ꯀꯨꯏꯅ ꯂꯥꯛꯇꯒꯨꯝ ꯇꯧꯕꯅꯦ
ꯑꯣ ꯀꯣꯏꯗꯤ ꯃꯨꯠꯇꯦ ꯅꯪ ꯌꯨꯝꯗꯒ ꯆꯠꯇ꯭ꯔꯕꯣ
ꯆꯠꯇꯦ ꯃꯊꯪ ꯊꯟꯗꯤꯦ ꯆꯠꯀꯅꯤ
ꯃ ꯑꯗꯨꯅ ꯍꯦꯟꯅꯥ ꯉꯥꯏꯔꯕ꯭ꯔꯕ
ꯅꯨꯡꯉꯥꯏꯇꯦ ꯀꯗꯥꯏꯗꯒꯤ ꯑꯩꯅꯣ ꯌꯨꯝꯅ ꯍꯦꯟꯅ ꯅꯨꯡꯉꯥꯏ
ꯎꯝ ꯌꯨꯝꯗ ꯂꯩ ꯐꯪꯗ꯭ꯔꯕꯅꯤꯅꯦ ꯑ ꯑꯁ ꯇꯨꯝꯅꯤꯡꯕꯗꯅꯁꯨ ꯌꯥꯗ꯭ꯔꯦ
ꯉꯜꯂꯤ ꯉꯜꯂꯤ ꯇꯨꯝꯃꯨꯒꯤꯅꯨ
ꯉꯜꯂꯁꯨ ꯑꯗꯨꯝ ꯇꯨꯝꯅꯤꯡꯉꯛꯑꯦ ꯑꯀꯥꯝ ꯆꯟꯕꯗ ꯁꯤꯗꯣꯔꯦ
ꯍꯣꯏ ꯍꯣꯏ ꯆꯥꯛ ꯆꯥ ꯊꯣꯛꯣꯛꯑꯒ ꯇꯨꯝꯕ ꯑꯗꯨꯗꯤ
ꯑꯗꯨꯕꯨꯗꯤ ꯇꯨꯝꯃꯗꯕꯅꯤ ꯍꯦꯛꯇ
ꯋꯥꯔꯤꯒ ꯇꯥꯗ꯭ꯔꯣ ꯌꯨꯇ꯭ꯌꯨꯞꯇꯒꯤ
ꯃꯔꯛ ꯃꯔꯛꯇ ꯇꯥꯏ ꯅꯨꯡꯇꯤꯒꯤꯗꯤ ꯇꯥꯗꯦꯗ
ꯀꯩ ꯀꯩ ꯋꯥ ꯔꯤ ꯇꯒꯦ
ꯌꯥꯝꯃꯦ ꯕꯂꯥꯕꯤ ꯃꯉꯥꯡꯅ ꯅꯥꯏꯕ ꯕꯤꯅꯤ ꯃꯣꯏꯔꯥꯡꯊꯦꯝꯅ ꯏꯕ ꯋꯥꯔꯤ ꯈꯛꯇꯪ ꯇꯥꯏ ꯑꯇꯩꯗꯤ ꯇꯥꯗꯦ
ꯃꯕꯥꯅꯤꯅ ꯏꯕ ꯋꯥꯔꯤꯗꯨꯗꯤ ꯌꯥꯝ ꯐꯖꯩꯕ
ꯃꯩꯔꯥꯕ ꯂꯥꯏꯖꯒ ꯐꯤꯔꯦꯞꯄ ꯇꯥꯝꯅꯅꯕꯒꯤ ꯋꯥꯔꯤꯅꯤꯅꯦ
ꯍꯣꯏ ꯅꯪ ꯇꯥꯗꯔꯣ
ꯇꯥꯏ ꯍꯧꯖꯤꯛ ꯀꯟꯅ ꯇꯥꯔꯤ ꯆꯦꯡꯒꯥꯔꯦ ꯈꯣꯡꯒꯨꯜꯗꯨ
ꯑꯣ ꯑꯣ ꯑꯇꯣꯞꯄꯒꯤꯗꯤ ꯄꯥꯛ ꯇꯥꯅꯤꯡ ꯑꯣꯏꯗꯦꯕꯕꯥꯅꯤꯀꯤ ꯋꯥꯔꯤ ꯑꯗꯨꯝ ꯇꯅꯤꯡ
ꯐꯥꯖ ꯑꯗꯨꯝ ꯐꯖꯕ
ꯁꯤꯁꯤꯡꯒꯔꯤ ꯈꯣꯡꯒꯨ ꯆ ꯇ ꯅꯨꯡꯉꯥꯏꯕ
ꯎꯝ ꯂꯣꯏꯅ ꯊꯣꯛꯑꯒ ꯏ ꯄꯁꯨꯣ
ꯊꯣꯛꯇ꯭ꯔꯤꯗ ꯊꯥꯔꯇꯤꯟꯐꯥꯎ ꯊꯣꯛꯇ ꯉꯥꯏꯔꯤ ꯉꯥꯏ ꯉꯝꯗ꯭ꯔꯦ ꯃꯈꯥ ꯇꯥꯅꯤꯡꯕꯩ
ꯂꯣꯏꯔꯀꯥꯟꯗ ꯊꯥꯕꯅꯦ ꯄꯨꯂꯞ ꯐꯩꯗ
ꯎꯝ
ꯉꯥꯏꯁꯨꯉꯥꯏꯅꯔꯥꯔ‌ꯣꯏ
ꯑꯩ
ꯑꯗꯨꯠꯇꯣ ꯆꯥꯛ ꯆꯥꯈꯤꯔꯣꯏꯗꯣꯏꯔꯣ ꯅꯪꯗꯤ
ꯑꯥ
ꯆꯥꯛ ꯆꯥꯈꯤꯔꯣꯏꯗꯔꯣ
ꯆꯥꯔꯨꯗꯣꯏꯅꯦ ꯊꯝꯃꯒꯦ
ꯅꯣꯏꯁꯨ ꯇꯨꯝ ꯅꯤꯡꯒꯣꯟꯅꯗꯔꯦ ꯅꯪꯁꯨ ꯆꯥꯊꯣꯛꯑꯣ ꯆꯥꯛꯇꯣ ꯑꯗꯨꯗꯤ ꯌꯥꯝ ꯌꯥꯝ ꯆꯥꯎꯧ ꯆꯥꯛꯇꯣ ꯑꯗꯨꯒ ꯍꯌꯦꯡ ꯐꯣꯟ ꯇꯧꯔꯛꯄ ꯀꯥꯎꯍꯧꯅꯦ ꯑꯌꯨꯛꯇ ꯆꯠꯄꯒꯤ
ꯎꯝ
ꯀꯃꯒꯦ ꯊ ꯃꯒꯦ